ꯍ
ꯍꯂꯣ
ꯇꯥꯕꯔꯣ
ꯑ ꯇꯥꯏꯌꯦ ꯚꯥꯏ
ꯀꯩꯗꯧꯔꯤꯕ
ꯑꯁ ꯀꯩꯁꯨ ꯇꯧꯗꯗ ꯑꯗꯨꯝ ꯀꯣꯏꯆꯠ ꯆꯠꯂꯒ ꯂꯩꯕꯅꯦ ꯍꯧꯖꯤꯛꯇꯤ
ꯑꯦ ꯊꯦꯡꯉꯦ ꯊꯦꯉ ꯌꯥꯝ ꯆꯠꯅꯀꯣ
ꯑꯣ ꯃꯄꯥꯟꯗꯅꯤꯗ
ꯅꯣꯏ ꯁꯥꯥꯛ ꯐꯥꯖꯥꯕꯗꯣ ꯂꯩꯁꯥꯕꯤꯅ ꯐꯥꯖꯅꯤ ꯑꯦ
ꯔꯨꯝꯒ ꯅꯪꯅꯕꯅꯤꯅ ꯀꯣꯜ ꯇꯧꯕ ꯅꯨꯡꯉꯥꯏꯖꯦꯕ ꯏꯃꯥꯒ ꯇꯨꯝꯈ꯭ꯔꯦꯕ ꯑꯗꯨꯗꯤ
ꯎ ꯏꯁ ꯉꯟꯇ ꯇꯨ ꯃ ꯃꯥꯂꯦ ꯍꯦ
ꯎꯝ ꯑꯩ ꯉꯁꯤꯗꯤ ꯈꯔ ꯊꯦꯡꯉꯁꯤ
ꯑꯣ ꯄꯈꯪꯅꯦꯅꯥ ꯕꯣꯜ ꯌꯦꯡꯒꯗꯧꯕ ꯕꯣꯔꯡꯉ ꯕꯣꯔ ꯌꯦꯡꯉꯣꯏ ꯅꯪꯗꯤ
ꯑꯣ ꯌꯦꯡꯉꯣꯏ ꯗꯥꯇꯥ ꯀꯣꯟꯅꯗ꯭ꯔꯦ ꯀꯣꯟꯅꯔꯣꯏ
ꯑꯁ ꯇꯤꯚꯤꯗ ꯌꯦꯡꯕ ꯌꯥꯏ ꯅ ꯑꯗꯨꯣ
ꯑꯁ ꯑꯩꯈꯣꯏ ꯇꯤꯚꯤꯁꯨ ꯂꯩꯇꯅ
ꯅꯣꯏ ꯃꯔꯨꯞ ꯈꯣꯏꯗ ꯌꯦꯡꯕ ꯆꯠꯂꯨꯅꯨ ꯌꯥꯝ ꯅꯨꯡꯉꯥꯏꯕꯅꯦꯍꯦ ꯕꯣꯜ ꯌꯦꯡꯕꯁꯨ
ꯌꯦꯡꯗꯤ ꯌꯦꯡꯅꯤꯡꯕꯅꯦꯕ ꯑꯗꯣ ꯑꯁ ꯐꯣꯟꯗꯁꯨ ꯌꯦꯡꯅꯤꯡꯕ ꯑꯗꯨ ꯑꯣꯏꯔꯁꯨ ꯊꯟꯊꯅꯤꯅꯨꯀꯣ ꯅꯨꯡꯉꯥꯏꯇꯦꯕ
ꯍꯣꯏꯅꯦ ꯕꯣꯜ ꯌꯦꯡꯕꯗꯤ ꯃꯤ ꯈꯔ ꯌꯥꯝꯃꯒꯀꯣ
ꯎꯝ
ꯑꯗꯨ ꯅꯣꯏ ꯂꯧ ꯁꯨꯕ ꯍꯧꯥꯎꯗꯕꯣ
ꯑꯣ ꯁꯨꯕꯨꯗꯤ ꯍꯧꯔꯦ ꯂꯧꯔꯥꯡ ꯐꯥꯎ ꯂꯣꯏꯗ꯭ꯔꯤꯗ ꯂꯧꯗꯨ ꯀꯔꯤ ꯍꯥꯏꯁꯤꯔ ꯀꯗꯣꯝ ꯃꯔꯛ ꯑꯅꯤꯔꯛ ꯈꯣꯏꯗ꯭ꯔꯤ ꯍꯥꯏꯕꯒꯨꯝꯇ
ꯎꯝ ꯑꯩꯈꯣꯏꯁꯨ ꯂꯧꯧꯔꯥꯡ ꯁꯨꯅꯕ ꯃꯤ ꯂꯩꯇꯕꯅꯤꯅ ꯏꯊꯟꯇ ꯆꯠꯂꯦ ꯑꯁ
ꯑꯣ ꯉꯁꯤ ꯆꯠꯄ꯭ꯔꯣ
ꯉꯁꯤꯁꯨ ꯆꯠꯂꯦ ꯉꯔꯥꯡꯁꯨ ꯆꯠꯂꯦ ꯅꯍꯥꯟꯁꯨ ꯆꯠꯂꯦ ꯅꯨꯃꯤꯠ ꯍꯨꯝꯅꯤ ꯁꯨꯔꯦ
ꯎꯝ
ꯂꯣꯏꯕ ꯉꯝꯗꯣꯏꯅꯤ ꯑꯗꯨ ꯑꯣꯏꯔꯁꯨ
ꯅꯨꯡꯁꯥ ꯁꯥꯕꯅ ꯃꯔꯣꯜ ꯑꯃ ꯁꯨꯅꯤꯡꯗꯕ
ꯎꯝ ꯁꯤꯗꯅꯅꯨꯡꯁꯥ ꯁꯥ ꯆꯥꯗꯦ ꯍꯥꯏꯔꯁꯨ ꯌꯥꯏ ꯅꯪ ꯁꯤꯒꯤꯗꯤ
ꯑꯗꯨ ꯃꯤꯁꯤꯁꯤꯅ ꯅꯨꯡꯁꯥ ꯆꯥꯗꯦ ꯑꯗꯨꯕꯨ ꯈꯨꯟꯗ ꯄ꯭ꯔꯣꯒ꯭ꯔꯥꯝ ꯂꯩꯕ ꯅꯤ ꯅ ꯉꯟꯇꯥ ꯂꯥꯛꯑꯦ ꯑꯣꯞꯁꯥ ꯆꯥꯅꯤꯡꯕꯅꯤꯅ ꯁꯤꯒꯨꯝꯕ ꯃꯇꯥꯡꯗ ꯌꯥꯝ ꯆꯥꯍꯧꯗ꯭ꯔꯗꯤ ꯌꯥꯔꯔꯣꯏꯅ
ꯆꯥꯒꯦꯗꯕꯅꯤ
ꯍꯣꯏ ꯆꯥꯔꯁꯨ ꯀꯔꯤꯁꯨ ꯅꯣꯏꯗꯦꯗ ꯑꯗꯨꯝ ꯀꯪꯅ ꯂꯩ
ꯎꯝ ꯏꯀ
ꯎꯝ ꯑ ꯃꯩꯂꯥ ꯀ꯭ꯔꯣ
ꯂꯥꯛꯏꯗ ꯑꯩꯈꯣꯏ ꯅꯨꯡꯇꯤꯒꯤ ꯂꯥꯛꯏꯅ ꯑꯁꯤꯗ
ꯑꯣ
ꯍꯟꯗꯛ ꯃꯔꯛꯁꯤ ꯀꯩ ꯏꯔꯥ ꯀꯩ ꯂꯩꯕ ꯏꯔꯥ ꯈꯪꯗꯦ ꯑꯗꯨꯝ ꯅꯨꯡꯇꯤꯒ ꯂꯔꯦ
ꯍꯥꯏꯩꯅ ꯑꯗꯨꯗꯤ
ꯎꯝ ꯔꯦꯒꯨꯂꯔ ꯑꯣꯏ
ꯅꯣꯡꯣꯡ ꯆꯨꯒꯦ ꯆꯨꯗꯁꯣꯡ ꯅꯅꯨꯡꯁꯦꯠꯦꯔ ꯂꯥꯛ ꯅꯨ ꯃꯩ ꯑꯗꯨꯝ ꯂꯥꯛꯑꯗꯤ ꯌꯥꯔꯦ
ꯑꯣ ꯃꯩ ꯅꯨꯡꯇꯤꯒꯤ ꯑꯗꯨꯝ ꯂꯥꯛꯑꯗꯤ ꯅꯨꯡꯉꯥꯏꯗꯅ
ꯍꯣꯏ ꯐꯣꯟ ꯄꯥꯏꯕ ꯄꯥꯏꯗꯕ ꯗꯔꯀꯥꯔ ꯇꯥꯗꯦꯕ ꯃꯩ ꯂꯥꯛꯑꯗꯤ ꯋꯥꯈꯜꯁꯦ ꯑꯃꯗꯤ ꯑꯗꯨꯝ ꯅꯨꯡꯉꯥꯏꯕ ꯐꯥꯎꯋꯦꯕꯀꯣ
ꯎꯝ
ꯑꯥ
ꯏꯟꯖꯥꯡ ꯆꯔꯒꯡꯁꯤ
ꯑꯣꯛꯁꯥ ꯆꯥꯔꯦ ꯅꯣꯏꯗꯤ
ꯑꯥ ꯑꯩꯈꯣꯏꯗꯤ ꯆꯋꯥꯥꯏꯒꯂꯨ ꯊꯑꯣꯣꯏꯅ
ꯑꯥꯁ ꯍꯏ ꯍꯋꯥꯏꯗꯣ
ꯑꯥ
ꯍꯥꯎꯕ ꯃꯑꯣꯡꯗ ꯍꯥꯏꯕꯤꯈꯤꯕꯀꯣ
ꯑꯥ
ꯍꯋꯥꯏꯗ ꯆꯨꯝꯐꯨꯠ ꯇꯧꯔꯕꯀꯣ
ꯎꯝ
ꯗꯥꯎꯗꯣ ꯀꯩꯅꯣꯜꯗꯣ ꯗꯥꯜꯗꯨꯅ ꯀꯥꯡꯍꯧ ꯇꯧꯎꯕ
ꯎꯝ
ꯑꯗꯨ ꯑꯣꯏꯔꯗꯤ ꯌꯥꯝ ꯍꯥꯎꯔꯅꯤ
ꯎꯝ
ꯎꯝ ꯑꯁ ꯀꯩꯅꯣ ꯀꯛꯆꯦꯡꯅ ꯀꯩꯅꯣ ꯆꯤꯀꯦꯠ ꯇꯧꯋꯤꯅꯦ ꯑꯩꯕꯨ
ꯀꯦꯛ ꯀꯗꯥꯏꯔꯤꯒꯦ ꯀꯠꯆꯦꯅꯣ ꯍꯧꯖꯤꯛꯄꯨ
ꯏꯁ ꯑꯩꯒꯤ ꯅꯪꯒꯟꯗ ꯑꯃ ꯂꯩꯔꯝꯕ ꯋꯥꯅꯦ
ꯎꯝ
ꯈꯪꯗꯦ ꯃꯨ ꯃꯟꯕꯒꯤ ꯑꯩꯗꯣ ꯀꯛꯆꯤꯡꯁꯨꯨ
ꯎꯗꯨꯕꯩ ꯑꯣꯏꯔꯝꯅꯤ
ꯍꯣꯏ ꯑꯗꯨꯏ ꯑꯣꯏꯔꯝꯅꯤ ꯗꯦꯔꯥꯅꯤ ꯑꯦ ꯑꯩꯈꯣꯏ ꯃꯨꯦ ꯍꯥꯏꯕꯗꯣ ꯃꯌꯥꯡꯁꯤꯡꯒ ꯃꯔꯛꯇ ꯆꯠꯂꯗꯤ ꯌꯥꯝ ꯉꯧꯋꯦ ꯁꯤꯗꯁꯨ
ꯑꯁ ꯃꯌꯥꯁꯤꯗꯤ ꯃꯤ ꯅꯠꯇ꯭ꯔꯦꯍꯦ
ꯃꯣꯏꯗꯤ ꯃꯨꯕ ꯅꯠꯇꯦ ꯃꯝꯕꯅꯦ
ꯎꯝ ꯃꯝꯕꯅꯦ ꯃꯣꯏꯅꯦ ꯃꯃꯟꯕꯒꯤꯀꯣ ꯃꯝꯁꯨ ꯃꯃꯟꯗꯒꯤ ꯀꯥꯡꯕꯨ ꯎꯗ꯭ꯔꯦ ꯍꯥꯏꯅꯤ ꯆꯤꯛꯇ꯭ꯔꯦ ꯍꯥꯏꯅꯤ ꯎꯝ
ꯑꯁ ꯑꯩ ꯈꯅꯥꯎꯁꯦ ꯌꯥꯗ꯭ꯔꯦꯕꯨ ꯉꯁꯤꯁꯦ
ꯎꯝ
ꯆꯥꯛ ꯆꯔꯕꯗ ꯏꯁꯤꯡ ꯈꯔ ꯊꯛꯄ ꯀꯥꯎꯔꯕ ꯑꯗꯨꯗ ꯀꯩꯅꯣꯝꯃ ꯄꯟꯕꯒꯨꯝꯅꯀꯣ
ꯎꯝ
ꯎꯝ
ꯑꯣꯗꯤ ꯏꯁꯤꯡ ꯊꯥꯕꯗꯅꯗꯨꯗꯤ
ꯑꯁ ꯏꯁꯤꯡ ꯍꯧꯖꯤꯛꯇꯤ ꯆꯪꯕ ꯇꯜꯂꯦꯗꯥ ꯃꯄꯥꯟꯗ ꯁꯨꯝ ꯐꯝꯕꯅꯤꯅ
ꯎꯝ
ꯀꯣꯏ ꯗꯗꯤꯌꯇꯤ ꯆ ꯂ
ꯑꯣ ꯆꯂꯣ ꯆꯂꯣ ꯄꯇꯥꯅꯤ ꯆꯂꯣ
ꯑꯗꯨ ꯅꯪꯗꯤ ꯍꯌꯦꯡ ꯀꯥꯏ ꯆꯠꯀꯅꯤ ꯌꯨꯝꯗ ꯁꯨꯝ ꯂꯩꯗꯣꯏꯔꯥ ꯅꯠꯇ꯭ꯔꯒ
ꯎꯝ ꯌꯨꯝꯗ ꯂꯩꯔꯅꯤ ꯑꯗꯨꯒ ꯃꯟꯗꯦꯗ ꯅꯤꯡꯊꯧ ꯀꯥꯗ꯭ꯔꯦ ꯍꯧꯗꯤ ꯏ ꯄꯄꯨꯗ ꯇꯤꯡꯗ ꯀꯥꯈ꯭ꯔꯦ
ꯀꯩꯀꯩ
ꯑꯗꯨ ꯑꯗꯨꯗ ꯑꯣꯏꯅ ꯂꯩꯈ꯭ꯔꯒꯦ ꯌꯥꯁꯨꯕꯨ ꯄꯠꯇꯅ ꯑꯁ ꯆꯠꯈ꯭ꯔꯤꯕ ꯑꯗꯣ ꯁ꯭ꯀꯨꯜꯁꯨꯣ ꯑꯗꯨꯗ ꯀꯥꯈ꯭ꯔꯅꯦꯕ
ꯑ ꯑ ꯑ ꯌꯥꯏꯅꯦ ꯍꯣꯏꯗ ꯅꯣꯏ ꯅꯣꯏ ꯂꯥꯏꯔꯤꯛ ꯇꯝꯒꯨꯗꯕꯁꯤꯡꯁꯤ ꯐꯖꯅ ꯇꯝꯃꯨ
ꯎꯝ
ꯀꯁꯨ ꯀꯥꯏꯗꯦ ꯑꯗꯨ ꯅꯣꯡ ꯐꯥꯗꯣꯛꯇꯤ ꯀꯣꯏꯔꯛꯑꯣꯗꯀꯣ
ꯀꯥꯏꯗ
ꯑꯗꯨꯝ ꯑꯩꯈꯣꯏ ꯃꯅꯥꯛꯇꯁꯨ ꯑꯗꯨꯝ ꯀꯣꯏꯔꯛꯑꯣ
ꯑ
ꯆꯥꯕ ꯌꯥꯕ ꯊꯛꯄ ꯌꯥꯕ ꯀꯩꯒꯤꯅꯣ
ꯈꯣꯡ ꯆꯠꯄꯗꯨꯣ ꯅꯨꯡꯉꯥꯏꯇꯦ ꯍꯣꯏ ꯑꯗꯣ
ꯑꯣ ꯑꯣ ꯑꯣ ꯅꯪ ꯏ ꯐꯁ ꯃꯥꯂꯀ ꯑꯗꯨꯗꯤ
ꯎꯝ ꯈꯪꯗꯦ ꯀꯃꯥꯏꯅ ꯇꯧꯕꯔꯣ
ꯗꯥꯛꯇꯔ ꯔꯟꯖꯤ ꯀ ꯏꯍꯏꯒ
ꯑꯁ ꯑꯁꯤꯗꯗꯤ ꯗꯥꯛꯇꯔꯗꯤ ꯈꯣꯡꯒꯤꯗꯤ ꯌꯦꯡꯗ꯭ꯕ ꯑꯗꯣ ꯑ ꯁꯣꯔ ꯍꯣꯝꯗ ꯈꯔ ꯋꯥꯕꯗꯣ
ꯎꯝ ꯎꯝ
ꯑꯗꯨꯗ ꯌꯦꯡꯕ ꯆꯠꯄ ꯑꯗꯨ ꯆ ꯆꯈꯥꯎꯂꯤꯕꯩꯅꯤ ꯑꯗꯨꯝ ꯕꯤ ꯄꯤꯁꯦ ꯅꯣꯔꯃꯦꯜ ꯑꯣꯏ ꯂꯣꯏ ꯅꯣꯔꯃꯦꯜ ꯑꯣꯏ ꯍꯥꯏꯅ ꯗꯥꯛꯀꯤ ꯈꯔ ꯍꯥꯏꯕ
ꯑꯦ ꯑꯦ ꯑꯗꯨ ꯑꯣꯏꯔꯗꯤ ꯆꯈꯥꯎ ꯂꯩꯕ ꯍꯥꯏꯔꯗꯤ ꯀꯩꯅꯣ ꯇꯧꯑꯣ ꯆꯥꯛ ꯆꯥꯕ ꯈꯔ ꯆꯥꯡ ꯅꯥꯏꯅ ꯆꯥꯔꯣ ꯇꯨꯝꯕ ꯆꯥꯟꯅꯅ ꯇꯨꯝꯃꯣ ꯑꯗꯨ ꯑꯣꯏꯔꯗꯤ ꯌꯥꯔꯅꯤꯗ
ꯍꯧꯁꯤ ꯀ ꯌꯥꯗꯅꯦꯅꯤ
ꯀꯔꯤꯁꯨ ꯀꯔꯤꯁꯨ ꯄꯥꯈꯠꯅꯤꯡꯉꯥꯏ ꯂꯩꯇꯗ ꯃꯇꯝ ꯍꯦꯟꯗꯦ ꯍꯦꯟꯗꯦ ꯂꯣꯏꯅꯃꯛ ꯃꯇꯝ ꯂꯩꯔꯤꯕꯅꯤ ꯃꯇꯝꯇꯝ ꯍꯦꯜꯂꯦ ꯍꯥꯏꯕꯤꯗꯦ ꯑꯩꯈꯣꯏ
ꯅꯣꯏ ꯅꯣꯏ ꯆꯦꯁꯨ ꯑꯗꯨꯝ ꯇꯧꯋꯤ ꯍꯥꯏꯕ ꯅꯠꯇ꯭ꯔꯣ ꯍꯥꯟꯅ
ꯑꯥ ꯑꯩꯈꯣꯏ ꯆꯦꯔꯣ ꯍꯣꯏ ꯍꯣꯏ ꯃꯥꯁꯨ ꯁꯣꯛ ꯍꯅꯤ ꯋꯥꯕ ꯑꯗꯨꯒ ꯀꯩ ꯀꯩꯅꯣ ꯌꯥꯝ ꯇꯧꯕꯅꯤ
ꯎꯝ
ꯆꯈꯥꯎ ꯂꯩꯕꯁꯦ ꯁꯤ ꯌꯥꯗꯕꯅꯦꯀꯣ
ꯑꯁ ꯌꯥꯝ ꯁꯣꯜꯂꯤꯅꯦ ꯆꯈꯥ ꯂꯩꯔꯤꯅꯦ
ꯎꯝ ꯑꯗꯨꯅꯦ ꯆꯥꯛ ꯆꯥꯛ ꯌꯦꯟꯁꯥꯡ ꯌꯥꯝ ꯈꯟꯒꯅꯨꯀꯣ
ꯃ
ꯑꯗꯨꯒ ꯁꯥꯒꯨꯝꯕꯁꯨ ꯀꯌꯥ ꯆꯥꯒꯅꯣ
ꯎꯝ
ꯎꯝ ꯑꯦꯇ ꯑꯣꯏꯗꯤ ꯅꯣꯏ ꯅꯣꯏ ꯊꯥꯎꯁꯨ ꯈꯔ ꯌꯥꯝ ꯆꯥꯔꯝꯕꯅꯤ ꯑꯗꯨꯗꯤ
ꯎꯝ ꯇꯥꯎ ꯆꯗꯦꯒ ꯆꯪꯔꯤꯂ ꯑꯩꯗ ꯆꯈꯥꯎ ꯆꯈꯥꯎꯒꯤ ꯄ꯭ꯔꯣꯕ꯭ꯂꯦꯝ ꯈꯛꯇ ꯂꯩꯔꯗꯤ ꯐꯗꯕ ꯑꯗꯨꯁꯨ ꯅꯠꯇꯅ ꯀꯔꯤ ꯍꯥꯏ ꯍꯥꯏꯁꯦ
ꯀꯩꯅ ꯑ ꯑꯗꯨꯏꯗꯤ ꯃꯁꯥꯅ ꯐꯥꯔꯛꯀꯅꯤꯗ ꯇꯨꯋꯥꯟ
ꯆꯠꯄ ꯃꯇꯝꯗꯔ ꯈꯤꯇꯪ ꯆꯠꯂꯗꯤ ꯋꯥ ꯋꯥꯕ
ꯑꯣ
ꯑ ꯈꯣꯡꯒꯁꯦ ꯀꯦꯖꯤ ꯇꯔꯥ ꯇꯔꯥ ꯇꯔꯥꯃꯊꯣꯏꯒꯕ ꯑꯗꯨ ꯌꯥꯎꯕ ꯉꯝ ꯇꯧꯕ ꯑꯁ ꯂꯩ ꯐꯣꯡꯉꯗꯕ ꯑꯥ ꯍꯥꯟꯅꯗꯤ ꯍꯥꯟꯅ ꯇꯧꯔꯛꯄꯗꯨꯗꯤꯀꯣ ꯑꯩ ꯆꯠꯄ ꯐꯥꯎ ꯍꯩꯇꯦꯕ
ꯑꯣ
ꯃꯑꯣꯡꯗꯒꯤ ꯂꯦꯞꯄ ꯐꯕꯥꯎ ꯍꯩꯇ꯭ꯔꯦ ꯑꯁ ꯑꯗꯨꯝ ꯇꯅꯤꯗꯤ ꯋꯥꯈꯜꯔꯤ ꯑꯥ ꯌꯧꯔꯤ
ꯍꯁ ꯌꯥꯝ ꯌꯥꯝ ꯈꯟꯖꯤꯟꯒꯅꯨꯗ ꯍꯥꯏꯕꯗꯤ ꯃꯤ ꯑꯅꯥꯕꯁꯤ ꯋꯥꯈꯜꯗꯒꯤꯁꯨ ꯂꯩꯕꯅꯦꯕꯀꯣ ꯅꯪ ꯅꯁꯥꯟꯅꯕꯨ ꯐꯒꯅꯤ ꯍꯥꯏꯅ ꯈꯜꯂꯒ ꯍꯤꯗꯥꯛ ꯆꯥꯔꯗꯤ ꯌꯥꯝ ꯐꯒꯅꯤ ꯑꯗꯨ ꯅꯠꯇꯕꯤꯗ ꯅꯪ ꯁꯥꯕ ꯐꯥꯎ ꯊꯥꯖꯗ꯭ꯔꯗꯤ ꯍꯤꯗꯥꯛ ꯇ ꯑꯃ ꯆꯥꯔꯁꯨ ꯐꯠꯇꯦ ꯍꯥꯏꯕꯗꯣ
ꯎ ꯑꯗꯨꯖꯤꯛꯕꯨꯗꯤ ꯐꯅ ꯊꯕꯕꯨꯗꯤ ꯈꯔꯗꯤ ꯑꯗꯨꯣ ꯄꯔꯁꯨ ꯐꯨꯔ ꯣꯕꯔꯗꯤ ꯇꯧꯕ ꯉꯝꯗꯕ ꯅꯨ ꯑꯃ ꯐ ꯈ ꯑꯗꯨꯝ ꯏꯃꯥ ꯃꯤ ꯑꯗꯨꯝ ꯂꯩꯔꯗꯤ ꯑꯗꯨꯝ ꯁꯣꯟꯅꯕ ꯇꯔꯥꯏꯕ
ꯑꯦ ꯑꯗꯨꯕꯨꯗꯤ ꯀꯩꯁꯨ ꯋꯥꯅꯗ ꯍꯥꯏꯕꯗꯤ ꯈꯨꯗꯛꯇ ꯐꯕ ꯍꯥꯏꯁꯤꯗꯤ ꯌꯥꯔꯣꯏꯅꯦ
ꯑ
ꯇꯞ ꯇꯞꯅ ꯃꯊꯟꯗ ꯑꯗꯨꯝꯔꯛꯀꯅꯤ ꯑꯗꯨ ꯅꯪ ꯑꯗꯨ ꯐꯔꯗꯤ ꯕꯣꯜ ꯀꯥꯎꯕꯒꯨꯝꯕ ꯋꯥꯋꯀꯤꯡ ꯆꯠꯄꯒꯨꯝꯕ ꯇꯧꯍꯦ
ꯎꯝ ꯍꯧꯖꯤꯛꯇꯤ ꯐꯠꯇꯕꯅꯤꯅ ꯑꯩꯁ ꯌꯥꯗ꯭ꯔꯦꯅꯤ ꯃꯒꯂ ꯏꯅꯤꯊ꯭ꯔ ꯈꯔ ꯀꯟꯅꯗ ꯀꯔꯤ ꯍꯥꯏꯁꯦ ꯄꯣꯠꯀꯨꯝꯕ ꯂꯨꯝꯕ ꯈꯔ ꯊꯥꯡꯗꯣꯛ ꯈꯁꯤꯡꯁꯨ ꯑꯁ ꯑꯗꯨꯒꯨꯝꯕ ꯊꯥꯡꯗꯣꯛꯄꯁꯨ ꯑꯗꯨ ꯋꯥꯔꯤꯅꯤ
ꯑꯣꯝ ꯑꯗ ꯑꯣꯏꯗꯤ ꯅꯪꯤ
ꯀꯔꯤ ꯍꯥꯏꯁꯤꯔꯥ ꯎ ꯑꯉꯟꯕꯒꯨꯝꯕ ꯑꯗꯨ ꯀꯔꯤ ꯍꯥꯏꯁꯤꯔꯥ ꯃꯥꯎꯟꯇꯦꯟꯒꯨꯝꯃꯤꯗ ꯑꯥ ꯑꯗꯨ ꯉꯁ ꯍꯥꯏꯗꯤ ꯁꯣꯔꯁꯤ ꯌꯧꯍꯟꯕ ꯅꯨꯡꯉꯥꯏꯇꯕ
ꯎꯝ ꯎ ꯅꯪꯒꯤ ꯊꯕꯇꯁꯨ ꯑꯗꯨꯝ ꯅꯥꯔꯛꯄ꯭ꯔꯥ
ꯑꯧ ꯑ ꯄꯇꯤꯁꯟ ꯍꯥꯏꯒꯗꯔꯥ ꯑꯗꯨꯗ
ꯎꯝ ꯎꯝ
ꯆꯣꯡꯕꯗꯣ ꯇꯥꯛ ꯇꯥꯛ ꯆꯣꯡꯕꯗꯣ ꯑꯗꯨ ꯇꯣꯏ ꯇꯧꯔꯛꯏꯕ
ꯑꯣ ꯑꯗꯨꯗꯤ ꯆꯥꯕ ꯊꯛꯄ ꯈꯔꯗꯤ ꯆꯦꯛꯁꯤꯟꯕ ꯐꯩꯀꯣ
ꯎꯝ
ꯑꯗꯨ ꯗꯥꯛꯇꯔꯅꯗꯤ ꯍꯤꯗꯥꯛꯇꯤ ꯈꯔꯗꯤ ꯄꯤꯔꯝꯕꯅꯤꯅ
ꯎꯝ ꯑ ꯃꯤ ꯈꯠꯇꯅꯤꯗ ꯃꯣꯏꯗꯤꯁ ꯀꯩꯁꯨ ꯈꯥꯟꯗꯦꯗ
ꯍꯣꯏ ꯍꯣꯏ
ꯊꯤꯗꯣꯛꯅ ꯈ ꯁꯤꯤꯗꯝ ꯊꯦꯡꯉꯣ ꯑꯗꯨ ꯒꯨꯝꯕ ꯊꯤꯡꯉꯣ ꯑꯗꯨ ꯑꯗꯨꯗꯤ ꯑꯗꯨꯗꯥꯗꯤꯣ ꯀꯩꯝꯇ ꯍꯥꯏꯔꯀꯦꯕ ꯑꯁꯤ ꯆꯥꯔꯣ ꯊꯥ ꯑꯍꯨꯝ ꯆꯥꯔꯣꯏ ꯍꯥꯏ
ꯑꯣ ꯊꯥ ꯑꯍꯨꯝ ꯃꯇꯨꯡ ꯊꯥ ꯑꯍꯨꯝ ꯂꯣꯏꯔꯒ ꯑꯃꯨꯛ ꯆꯦꯛꯑꯞ ꯂꯥꯛꯅꯤꯡꯉꯥꯏ
ꯀꯁꯨꯅ ꯍꯥꯏ ꯍꯥꯏꯗꯅꯦ ꯃꯣꯏ ꯗꯣꯛꯇꯔꯗꯣ ꯀꯔꯤ ꯍꯥꯏꯅ ꯇ꯭ꯔꯦꯅꯤꯡꯒꯨꯝꯕ ꯍꯥꯟꯅ ꯇꯧꯔꯛꯄꯗꯣ
ꯑꯝ
ꯃꯣꯏ ꯇ꯭ꯔꯦꯅꯤꯡ ꯑꯣꯏ ꯑꯣꯏꯔꯕ ꯃꯥꯜꯂꯦꯕ ꯌꯥꯝ ꯍꯩꯇꯕ ꯃꯥꯜꯂꯦꯕ
ꯎꯝ ꯑꯗꯨꯏꯗꯤ ꯅꯪꯒꯤꯗꯣ ꯌꯥꯝꯅ ꯊꯣꯏꯗꯣꯛꯅ ꯁꯦꯔꯤꯌꯁ ꯑꯣꯏꯕꯅ ꯑꯣꯏꯗꯕꯅꯤꯅꯀꯣ ꯎꯝ ꯑꯗꯨ ꯂꯥꯏꯅꯁꯨ ꯂꯧꯕ ꯌꯥꯗꯕ ꯁꯦꯔꯤꯌꯁ ꯑꯣꯏꯗꯦ ꯍꯥꯏꯔꯒ ꯍꯥꯏꯗꯤ ꯃꯆꯥ ꯃꯆꯥꯗꯒꯤ ꯁꯦꯔꯤꯌꯁ ꯑꯣꯏꯔꯛꯄꯅꯤꯅ
ꯊ
ꯑꯗꯨ ꯑꯣꯏꯔꯗꯤ ꯅꯪ ꯅꯪ ꯆꯠꯈ꯭ꯔꯗꯤ
ꯏꯃꯥꯒ ꯏꯆꯦꯒ
ꯃꯕꯥꯅꯤ ꯈꯂꯅꯤꯀꯣ
ꯎꯝ
ꯑꯣ ꯑꯗꯨ ꯑꯃꯁꯨ ꯂꯩꯕꯨꯗꯤ ꯅꯨꯡꯉꯥꯏꯅꯤꯗ
ꯎꯝ ꯆꯠꯇꯠꯇ ꯆꯠꯅꯤꯡꯗꯕꯅꯤ ꯑꯗꯨ ꯑꯣꯏꯔꯁꯨ ꯑꯁ
ꯂꯦꯁꯦꯅꯔ꯭ꯔꯦ
ꯎꯝ
ꯍꯥꯏꯕꯗꯤ ꯃꯐꯝ ꯇꯣꯉꯥꯟ ꯇꯣꯉꯥꯟꯕꯁꯨ ꯆꯠꯂꯒ ꯌꯦꯡꯒꯗꯕꯅꯤ
ꯎꯝ ꯏꯆꯦꯁꯨ ꯔꯦꯟ ꯂꯧꯕꯅꯦꯕ ꯑꯗꯣ ꯃꯊꯟꯇ ꯂꯩꯕ ꯅꯨꯡꯉꯥꯏꯇꯦ ꯍꯥꯏꯅ ꯑꯩ ꯀꯧꯔꯛꯄ
ꯎꯝ ꯃꯥꯗꯤ ꯄꯩꯁꯥ ꯌꯥ꯭ꯌꯥꯟ ꯇꯥꯟꯕ ꯍꯩꯌꯦꯅ ꯑꯉꯥꯡꯁꯤꯡꯒꯤ ꯇꯨꯏꯁꯟ ꯄꯤꯔꯒ
ꯈꯪꯗꯦ ꯇꯨꯏꯁꯟꯒ ꯂꯧꯔꯤ ꯍꯧꯖꯤꯛꯇꯤ ꯂꯧꯗ꯭ꯔꯦꯗ ꯁꯨꯇꯤ ꯂꯣꯏ ꯊꯥꯅꯈ꯭ꯔꯦ ꯃꯊꯪ ꯊꯥꯅ ꯑꯗꯨꯝ ꯂꯧꯔꯛꯑꯅꯤ
ꯁꯥꯇ꯭ꯔꯗꯤ ꯌꯥꯝꯕꯖꯥꯠꯂꯣ ꯃꯥꯅ ꯇꯨꯏꯁꯟ ꯂꯧꯕꯗꯣ
ꯈꯪꯗꯦ ꯃꯣꯔꯅꯤꯡꯁꯦ ꯏꯚꯤꯅꯤꯡꯁꯦ ꯍꯥ
ꯇꯔꯨꯛ ꯇꯔꯦꯠꯇꯤ ꯁꯨꯔꯝꯅꯦꯕ
ꯎꯝ ꯃꯣꯔꯅꯤꯡ ꯁꯤꯐ ꯏꯚꯤꯅꯤꯡ ꯁꯤꯐ ꯂꯩꯕ ꯃꯥꯜꯂꯦ
ꯑꯁ ꯑꯗꯨ ꯑꯣꯏꯔꯗꯤ ꯌꯥꯏꯅꯦ
ꯎꯝ
ꯑꯁ ꯑꯗꯨꯗ
ꯂꯥꯋꯔ ꯀ꯭ꯂꯥꯁ ꯉꯥꯛꯇꯅꯤꯅꯦ
ꯍꯣꯏꯅꯦ ꯂꯋꯥꯔ ꯀ꯭ꯂꯥꯁꯁꯤꯅ ꯐꯔꯕꯅꯦ
ꯎꯝ ꯍꯌꯦꯗꯤ